ꯇꯕ ꯇꯥꯕ꯭ꯔꯣ ꯇꯥꯏ ꯇꯥꯏ ꯍ ꯑꯣ ꯁꯥ ꯑꯗꯨ ꯑꯁ ꯑꯩ ꯆ ꯍꯣꯏ ꯍꯣꯏ ꯍꯣꯏ ꯕꯔꯔꯃꯅ ꯎꯝ ꯑ ꯆꯕꯂ ꯑꯣꯏꯔ ꯅꯪꯗꯤ ꯑꯩꯈꯣꯏ ꯁꯤꯁꯨ ꯍꯧꯖꯤꯛꯃꯛ ꯆꯥꯛ ꯆꯥꯕ ꯂꯣꯏꯔꯤ ꯍꯣꯏ ꯌꯝ ꯊꯦꯡꯋꯤꯍꯦ ꯑꯩꯈꯣꯏꯗꯤ ꯍꯣꯏ ꯈꯔ ꯇꯥꯏꯝ ꯇꯦꯕꯜꯁꯦ ꯈꯔꯗꯤ ꯃꯅꯥꯗ꯭ꯔꯦ ꯌꯦꯟꯁꯥꯡ ꯍꯥꯎꯕꯒꯤ ꯃꯥꯜꯂꯤ ꯉꯔꯥꯡꯒꯤ ꯍꯣꯏ ꯉꯔꯥꯡꯒꯤ ꯑꯦꯟꯁꯥꯡ ꯂꯦꯝꯕ ꯈꯔ ꯉꯁꯤ ꯄꯥꯔꯇꯤ ꯇꯧꯋꯦ ꯍꯥꯏꯇꯥꯔꯦꯅꯦ ꯋꯥꯔꯜ ꯀꯞ ꯁꯤꯖꯟꯅꯤꯅ ꯇꯤꯝ ꯉꯝꯕꯒꯤ ꯑꯃꯨꯛꯀ ꯅꯩꯔꯦꯒꯣ ꯉꯁꯤꯗꯤ ꯉꯔꯥꯡꯒꯤ ꯌꯦꯟꯁꯥꯡ ꯍꯥꯢꯔꯗꯤ ꯍꯥꯎꯕꯅꯤꯅ ꯍꯣꯏ ꯍꯣꯏ
ꯑꯗꯨꯅꯤ
ꯑꯗꯨꯅꯤ ꯄꯥꯔꯇꯤꯗꯤ ꯌꯥꯝ ꯅꯨꯡꯉꯥꯏꯕ ꯃꯥꯜꯂꯦ ꯉꯔꯥꯡꯗꯤ ꯅꯨꯡꯉꯥꯏꯌꯦ ꯍꯣꯏ ꯉꯁꯤꯗꯤ ꯑꯗꯨꯝ ꯂꯦꯝꯕꯅꯤꯅ ꯉꯁꯤꯕꯨꯗꯤ ꯄꯥꯔꯇꯤ ꯄꯥꯔꯇꯤꯃꯛꯇꯤ ꯇꯧꯗ꯭ꯔꯦ ꯑꯗꯨꯕꯨ ꯑꯗꯨꯝ ꯍꯣꯏ
ꯑꯗꯨꯅꯦ
ꯅꯨꯄꯥꯒꯤ ꯄꯨꯟꯁꯤ ꯍꯥꯏꯕꯗꯣ ꯑꯗꯨꯅꯤ ꯒ ꯅꯣꯡ ꯍꯥꯏꯔꯦꯒꯂ ꯍꯔꯦꯒ ꯍꯧꯔ ꯑꯣꯏꯅꯤꯒ ꯑꯦ ꯑꯗꯨ ꯍꯥꯏꯔꯒ ꯕ꯭ꯔꯣ ꯈꯣꯏꯗꯤ ꯃꯅꯤꯄꯨꯔꯗ ꯂꯩꯕ ꯅꯠꯇ꯭ꯔꯣ ꯑ ꯆꯞ ꯃꯅꯥꯏ ꯆꯞ ꯃꯅꯥꯏ ꯅꯤ ꯑꯗꯨꯗꯤ ꯑꯣ ꯎꯝ ꯅꯪꯁꯨꯒꯣ ꯍꯣꯢ ꯑꯩꯁꯨ ꯃꯄꯥꯟꯗ ꯂꯩꯕꯒꯤꯀꯣ ꯈꯔ ꯇꯥꯏꯝ ꯇꯦꯕꯜꯗꯣ ꯑꯗꯨꯒꯤꯅꯦ ꯑꯩꯅ ꯍꯥꯏꯁꯦ ꯑꯁꯤꯗꯤ ꯂꯥꯝꯕꯒꯤ ꯉꯥꯜꯅ ꯆꯥꯔꯅꯤ
ꯑꯇꯣꯞꯄ ꯃꯇꯝꯗꯤ ꯊꯦꯡꯅ ꯆꯥꯏ
ꯍꯣꯏ ꯍꯟꯗꯛꯇꯤ ꯑꯃꯨꯛꯀ ꯋꯥꯔꯜ ꯀꯞ ꯁꯤꯖꯟꯅꯅꯤꯅ ꯋꯥꯔꯜ ꯀꯞꯁꯤ ꯌꯦꯡꯂꯝꯒꯅꯤ
ꯌꯦꯡꯉꯤ
ꯌꯦꯡꯉꯤ ꯑꯗꯨꯕꯨ ꯌꯦꯡꯅꯤꯡꯗ꯭ꯔꯦꯗ ꯏꯁꯄꯣꯔꯠꯇ ꯇꯤꯝꯁꯦ ꯁꯤꯈ꯭ꯔꯕꯩ ꯋꯥꯔꯣ
ꯁꯤꯒ
ꯁꯤꯒ ꯃꯈꯣꯏ ꯌꯨꯝ ꯌꯨꯝ ꯀꯔꯝꯕ ꯇꯤꯝ ꯁꯥꯄꯣꯠ ꯇꯧꯔꯨꯒꯦ ꯕꯥꯔꯗ꯭ꯔ ꯑꯩꯅ ꯈ꯭ꯋꯥꯏꯗꯒꯤꯗꯒꯤ ꯇꯧꯕꯁꯦ ꯖꯄꯥꯟ ꯑꯠꯆꯥ ꯑꯠꯆꯥ ꯖꯄꯥꯟ ꯑꯣꯏꯔꯝꯕ ꯀꯣ ꯆꯠꯈ꯭ꯔꯦ ꯑꯣ ꯖꯄꯥꯟꯁꯦ ꯐꯖꯩ ꯐꯖꯩ ꯄ꯭ꯂꯦꯕꯨꯗꯤꯀꯣ ꯐꯖꯅ ꯌꯥꯝꯅ ꯐꯖꯅ ꯁꯥꯟꯅꯔꯝꯃꯦ ꯃꯣꯏꯁꯦ ꯍꯟꯗꯛꯀꯤ ꯇꯁꯦ ꯃꯣꯏ
ꯑꯗꯨꯒ
ꯁꯀꯦꯟꯁꯦ ꯕꯣꯔꯇꯨꯒꯥꯟꯅꯦ ꯌꯨꯝ ꯆꯠꯈꯔꯦ ꯑꯗꯣꯅꯤꯕ ꯄꯣꯔꯇꯨꯒꯥꯜꯒꯤ ꯃꯦꯠꯆꯁꯨ ꯄꯣꯔꯇꯨꯒꯥꯜꯁꯦ ꯈꯪꯗ꯭ꯔꯦ ꯄꯣꯔꯇꯨꯒꯥꯜꯒꯤ ꯃꯦꯠꯆꯄꯨꯗꯤ ꯑꯩꯕꯨꯤ ꯏꯁ
ꯍꯣꯏ
ꯄꯣꯔꯇꯤꯒꯜꯁꯦ ꯐꯖꯅꯗꯤ ꯁꯥꯟꯅꯗ꯭ꯔꯦꯀꯣ ꯑꯗꯨ ꯅꯨꯃꯤꯠꯇꯣ ꯈꯪꯗꯦ ꯃꯣꯏꯅ ꯐꯖꯅ ꯀꯩꯅꯣ ꯂꯥꯏꯠꯂꯤ ꯌꯥꯝꯅ ꯂꯦꯝꯅ ꯁꯥꯟꯅꯕꯒꯤꯔꯥ ꯅꯠꯇ꯭ꯔꯒ ꯂꯩꯩꯔꯥ
ꯈꯪꯗꯦꯗ ꯃꯇꯣꯢꯁꯦ ꯔꯣꯅꯥꯜꯗꯣ ꯑꯗꯨ ꯆꯦꯟꯁꯨ ꯆꯦꯟꯗꯦ ꯗꯤꯀꯣꯗ ꯂꯩꯔꯒ ꯃꯥꯅ ꯑꯪꯀꯣꯜ ꯆꯥꯟꯅꯤ ꯍꯥꯏꯅ ꯈꯔ ꯇꯧꯕꯒꯤꯅꯤ
ꯑꯦ ꯔꯣꯅꯥꯜꯗꯣꯕꯨꯗꯤ ꯔꯣꯅꯥꯜꯗꯣꯅꯤꯅ ꯑꯍꯟꯅꯤꯅ ꯃꯥꯕꯨꯗꯤ ꯑꯗꯨꯕꯨꯗꯤ ꯇꯤꯝꯗꯣ ꯇꯤꯝꯃꯦꯠ ꯃꯣꯏꯒꯤ ꯇꯤꯝꯃꯦꯠ ꯈꯣꯏꯗꯨꯁꯨ ꯐꯖꯅ ꯁꯥꯟꯅꯥꯗꯦꯅ ꯑꯗꯨ ꯅꯨꯃꯤꯠ ꯑꯗꯨꯀꯣ ꯑꯗꯨꯒꯤꯅꯤꯗ ꯎꯝ
ꯃꯥꯅ
ꯁꯣꯏꯑꯦ
ꯍꯣꯏ ꯆꯨꯝꯃꯦ ꯁꯣꯏꯔꯤ ꯑꯗꯨꯅꯦ ꯁꯄꯦꯟ ꯁ꯭ꯄꯦꯟꯁꯦ ꯍꯤꯡꯂꯤꯔꯣ ꯍꯧꯖꯤꯛꯐꯥꯎ
ꯑꯦ ꯏꯁꯄꯦꯟ ꯏꯁꯄꯦꯟꯁꯤꯅꯤꯅ ꯀ꯭ꯋꯥꯇꯔ ꯐꯥꯏꯅꯦꯜꯗ ꯐꯖꯒꯗꯕꯁꯦ
ꯑꯣ ꯁ꯭ꯄꯦꯟꯒ ꯀꯔꯤ ꯀꯔꯤ ꯇꯤꯝꯅꯣ
ꯍꯧꯖꯤꯛꯁꯦ ꯏꯁꯄꯦꯟꯒ
ꯕꯦꯜꯖꯤꯌ ꯂꯣ
ꯏꯁꯄꯦꯟꯒ ꯕꯦꯜꯖꯤꯌꯝ ꯑꯣꯏꯔꯝꯕꯁꯨ ꯌꯥꯏ ꯍꯣꯏ ꯑ ꯒꯕꯦꯜꯖꯦꯔꯝꯅꯤ ꯎꯝ ꯎꯝ ꯕꯨ ꯑꯣꯏꯔꯝꯕ ꯑꯩꯁꯨ ꯐꯤꯛꯆꯥꯥꯔꯁꯤꯡꯁꯤꯒꯤꯗꯤ ꯌꯦꯡꯕꯤꯗ꯭ꯔꯦ
ꯑꯣ ꯉꯁꯤꯗꯤ ꯂꯩꯇꯦ
ꯉꯁꯤꯗꯤ ꯂꯩꯇꯦ ꯉꯁꯤꯗꯤ ꯂꯩꯇꯦ
ꯎꯝ ꯑꯗꯨꯅꯤꯃ ꯑꯁ ꯑꯅ ꯈ꯭ꯋꯥꯏꯗꯒꯤ ꯄꯥꯝꯕꯒꯤ ꯇꯤꯝꯁꯨ ꯂꯣꯏꯅꯃꯛ ꯃꯌꯨꯝ ꯃꯌꯨꯝ ꯑꯃ ꯌꯥꯎꯈ꯭ꯔꯕ
ꯍꯟꯗꯛꯀꯤ ꯋꯥꯔꯜ ꯀꯞꯁꯤ ꯑꯗꯨꯝ ꯌꯥꯏꯗ ꯐꯖꯩꯗ ꯑꯟꯑꯛꯁꯄꯦꯛꯇꯦꯠ ꯇꯤꯝ ꯈꯣꯏꯀꯣ ꯀꯜꯂꯦꯕ ꯍꯟꯗꯛꯁꯦ
ꯍꯣꯏ
ꯏꯥ ꯊꯥꯖꯗꯕ ꯇꯤꯝ ꯈꯣꯏꯁꯦ ꯌꯥꯝꯅ ꯀꯜꯂꯛꯏ ꯉꯁ ꯍꯟꯗꯛꯁꯦ
ꯅꯍꯥꯟ ꯖꯔꯃꯅꯤ ꯁꯤꯒꯗꯧꯕꯗꯣ ꯍꯥꯏꯗꯤ ꯈꯪꯍꯧꯗꯦ ꯍꯥꯏꯕꯗꯤ ꯃꯈꯣꯏꯗ ꯑ ꯃꯈꯣꯏꯒꯤ ꯃꯗꯨꯗꯣ ꯊꯥꯔꯇꯤꯟꯗꯔꯣ ꯁꯤꯛꯁꯇꯤꯟꯗꯔꯣ ꯃꯈꯣꯏꯅ ꯆꯠꯂꯤꯕꯗꯣ
ꯀꯩꯅꯣꯅꯦ ꯔꯟ ꯑꯣꯐ ꯊꯔꯇꯤ ꯇꯨꯗꯅꯦ
ꯑꯣ ꯃꯈꯣꯏ ꯊꯥꯖꯗꯦ ꯃꯈꯣꯏꯅ ꯆꯠꯀꯅꯤ ꯍꯥꯏꯕꯗꯣ
ꯔꯥꯎꯟ ꯊꯥꯔꯇꯤ ꯇꯨꯗ ꯏꯂꯤꯃꯤꯅꯦꯠ ꯇꯧꯈ꯭ꯔꯕꯅꯦ
ꯍꯣꯏ ꯑꯗꯨꯅꯦ ꯊꯥꯖꯈꯤꯕ ꯃꯈꯣꯏꯅ ꯆꯠꯈꯤꯕꯗꯣ
ꯑꯩꯁ ꯖꯔꯃꯅꯤ ꯆꯠꯄꯗꯤ ꯑꯩꯈꯣꯏ ꯃꯤ ꯀꯅꯥꯁꯨ ꯊꯥꯖꯗꯕꯅꯦ ꯑꯗꯨꯗꯤ
ꯍꯣꯏ ꯑꯗꯨꯅꯤ
ꯂꯝꯅꯦ ꯇꯧꯕꯗꯣ ꯉꯟꯃꯟꯈ꯭ꯔꯦ ꯖꯔꯃꯅꯤꯗꯤ
ꯍꯣꯏ ꯍꯧꯛ ꯍꯧꯖꯤꯛꯁꯨ ꯑꯥꯔꯖꯦꯟ
ꯑꯒꯦꯟꯇꯤꯅꯥꯗꯤ ꯑꯩꯈꯣꯏ ꯂꯩꯔꯤꯗ ꯁꯞꯄꯣꯔ ꯇꯔ
ꯍꯣꯏ ꯑꯗꯨ ꯂꯩꯌꯦ ꯑꯗꯨꯕꯨ
ꯎꯝ
ꯐꯨꯠꯕꯣꯜ ꯍꯥꯏꯕꯁꯤ ꯇꯝꯕ ꯉꯝꯗꯦꯕꯀꯣ
ꯇꯝꯕ ꯉꯝꯗꯕꯅꯦ ꯐꯨꯠꯕꯣꯜꯕꯨꯗꯤꯀꯣ ꯍꯣꯏ
ꯑꯗꯨꯅꯤ ꯃꯈꯣꯏꯅꯁꯨ ꯉꯝꯕ ꯌꯥꯏ
ꯄꯣꯗꯔ ꯑꯃ ꯑꯣꯏꯕꯒꯤ ꯋꯥꯅꯤꯀꯣ
ꯍꯣꯏ
ꯑꯩꯅ ꯍꯧꯖꯤꯛ ꯀꯤꯔꯤꯕꯁꯦ ꯅꯣꯔꯋꯦꯒ ꯏꯪꯂꯦꯟ ꯁꯥꯟꯅꯥꯒꯅꯤꯕ ꯇꯔ ꯐꯥꯏꯅꯥꯜꯁꯦ
ꯍꯣꯏ
ꯑꯗꯨꯗ ꯅꯣꯔꯋꯦ ꯉꯝꯃꯗꯤ ꯑꯥꯔꯖꯦꯟꯇꯤꯅꯥꯒ ꯊꯦꯡꯅꯒꯅꯦꯕ ꯁꯤꯃꯤꯗ ꯑꯗꯨꯗꯤ ꯀꯤꯔꯦ ꯅꯧꯋꯦꯕꯨꯗꯤ ꯈꯔ
ꯍꯣꯏ ꯃꯈꯣꯏꯁꯦ ꯏꯁ ꯍꯥꯂꯦꯟꯗꯣ
ꯑꯁ ꯑꯗꯨ ꯅꯨꯄꯥꯗꯣ ꯗꯥꯎ ꯌꯥꯝ ꯐꯩꯕ ꯍꯟꯗꯛꯀꯤ ꯋꯥꯔꯜ ꯀꯞꯁꯦ
ꯍꯣꯏ ꯆꯦꯟꯗꯦ ꯑꯗꯨꯕꯨ
ꯆꯦꯟꯗꯕꯅꯦ ꯑꯗꯨꯕꯨ
ꯂꯣꯠꯅ ꯂꯣꯟꯅ ꯍꯣꯏ ꯍꯣꯏ ꯂꯣꯠꯅ ꯂꯣꯟꯅ ꯃꯍꯥꯛꯁꯦ ꯆꯜꯂꯦꯕ ꯑꯁ ꯅꯍꯥꯟꯁꯨ ꯍꯣꯏ ꯍꯣꯏ ꯑꯗꯨꯅꯤ
ꯍꯣꯏ
ꯅꯍꯥꯟꯁꯨ ꯆꯦꯟꯁꯨ ꯆꯦꯟꯗꯦ ꯑꯗ ꯇꯨꯝꯅ ꯂꯥꯛꯑꯒ ꯃꯥꯅ ꯆꯟꯈꯤꯕ ꯑꯅꯤ ꯃꯔꯛꯇꯣ
ꯍꯣꯏ ꯑꯅꯤꯃꯛ ꯃꯥꯅ ꯆꯟꯈꯤꯕꯗꯣ ꯇꯥꯏꯃꯤꯡꯗꯣ ꯐꯖꯕꯅꯦꯕ ꯃꯥ ꯕꯣꯜꯇꯁꯗꯣ ꯑꯗꯨ ꯅꯨꯃꯤꯠ ꯇꯁꯨ ꯕꯣꯜ ꯃꯥꯅ ꯊꯦꯡꯕꯁꯦ ꯊꯥꯔꯇꯤ ꯁꯨꯗꯕꯅꯤ ꯊꯥꯔꯇꯤ ꯇꯁ ꯌꯧꯗꯕꯅꯤ ꯃꯥꯅ ꯑꯗꯨꯕꯨ ꯇꯨ ꯒꯣꯜꯁ ꯃꯥꯅ ꯆꯟꯕꯗ ꯌꯦꯡꯉꯨ ꯑꯁ
ꯑꯗꯨꯅꯦꯕ
ꯗꯥꯎꯗꯣ
ꯃꯥꯒꯤ ꯑꯁꯤꯁꯁꯦ ꯌꯥꯝ ꯐꯌꯦ ꯎꯝ ꯑꯗꯨ ꯏꯪꯂꯦꯟꯗꯤ
ꯏꯪꯂꯦꯟꯕꯨꯗꯤ ꯑꯗꯨꯝ ꯌꯥꯏꯗ ꯍꯥꯏꯕꯗꯤ ꯑꯥꯔꯖꯦꯟꯇꯤꯅꯥꯒ ꯁꯅꯥꯔꯗꯤꯒ ꯑꯗꯨꯝ ꯌꯥꯏ ꯏꯪꯂꯦꯟꯕꯨꯗꯤ ꯌꯥꯝ ꯀꯤꯅꯉꯥꯏ ꯂꯩꯇꯦꯕ ꯍꯣꯏ ꯕꯣꯜꯕꯨꯗꯤ ꯐꯖꯕꯅꯦꯀꯣ ꯏꯪꯂꯦꯟꯁꯨ
ꯍꯣꯏ ꯍꯣꯏ ꯀꯦꯟꯒ ꯀꯔꯤ ꯀꯔꯤꯅꯣ ꯂꯩꯕꯗꯨ ꯑꯗꯨꯅꯦ ꯍꯣꯏ ꯍꯣꯏ ꯍꯣꯏ ꯑꯗꯨ ꯃꯗꯨꯗꯨ ꯌꯥꯝ ꯐꯥꯏ ꯑꯗꯨꯕꯨ
ꯄ꯭ꯂꯦꯗ ꯕꯦꯅꯤꯒꯝꯅꯤꯅ ꯃꯥꯅ ꯇꯨ ꯒꯣꯜꯁ ꯏꯁꯀꯣꯔ ꯇꯧꯕꯗꯣ ꯍꯦꯇ꯭ꯔꯤꯛ ꯐꯪꯅꯤꯡꯉꯥꯏ ꯇꯧꯕꯅꯤ ꯄꯦꯅꯥꯜꯇꯤ ꯄꯤꯗꯕꯅꯤꯅ ꯃꯉꯣꯟꯗ
ꯑꯗꯨꯅꯤ ꯑꯗꯨꯕꯨ ꯗꯥꯎ ꯍꯥꯏꯕꯗꯤ ꯗꯥꯎꯅꯤꯅꯀꯣ
ꯍꯣꯏ
ꯇꯝꯕ ꯉꯝꯗꯦ ꯑꯗꯨꯕꯨ ꯁ꯭ꯋꯤꯠꯖꯔꯂꯦꯟꯗꯤ ꯁꯣꯏꯗꯅ ꯉꯝꯒꯅꯤ ꯑꯔꯖꯦꯟꯇꯤꯅꯥꯅ ꯇꯁꯦꯡꯅ ꯍꯥꯏꯔꯗꯤ
ꯁꯨꯏꯖꯔꯂꯦꯟꯅ ꯉꯝꯒꯅꯤ ꯍꯥꯏꯕ ꯅꯪꯅ
ꯅꯠꯇꯦ ꯑꯥꯔꯖꯦꯟꯇꯤꯅꯥ ꯉꯝꯒꯅꯤꯕ
ꯍꯣꯏ ꯑꯗꯨꯕꯨꯗꯤ ꯑꯗꯨꯝ ꯍꯥꯏꯔꯒꯗꯤ ꯂꯩꯔꯕꯅꯤꯀꯣ ꯍꯣꯏ
ꯍꯥꯏꯕꯗꯤ ꯁ꯭ꯋꯤꯠꯖꯔꯂꯦꯟꯁꯦ ꯃꯈꯣꯏꯁꯦ ꯃꯈꯣꯏꯒꯤ ꯄꯥꯁꯁꯦ ꯌꯥꯝ ꯐꯖꯩ ꯑꯗꯨꯕꯨ ꯑꯇꯦꯛ ꯂꯩꯇꯦ ꯃꯈꯣꯏ
ꯑꯇꯦꯛꯀꯤꯡꯗꯤ ꯂꯩꯇꯕꯅꯤ ꯁ꯭ꯋꯤꯠꯖꯔꯂꯦꯟꯁꯦ ꯑꯗꯨꯒꯤ ꯍꯣꯏ ꯑꯩꯁꯨ ꯍꯣꯞ ꯗꯤ ꯂꯩꯔꯕꯅꯦ
ꯑꯗꯨ ꯑꯥꯔꯖꯦꯟꯇꯤꯅꯥꯁꯤ ꯃꯈꯣꯏꯅ ꯐꯖꯕ ꯍꯥꯏꯕꯗꯤ ꯃꯦꯁꯤꯁꯨ ꯃꯥꯁꯤ ꯄꯥꯛ ꯄꯥꯛꯇ ꯃꯥꯅ ꯀꯔꯤꯍꯥꯏꯁꯦ ꯕꯣꯁꯦ ꯄꯥꯏꯗꯦ ꯑꯗꯨꯒ ꯄꯥꯏꯔꯗꯤ ꯃꯥꯒꯤ ꯁꯄꯤꯠꯇꯣ ꯌꯥꯝ ꯂꯩꯕ
ꯆꯥꯟꯁ ꯀ꯭ꯔꯤꯌꯦꯠ ꯇꯧꯕꯗꯣ ꯐꯖꯩꯅ ꯃꯥꯅ
ꯍꯣꯏ
ꯍꯦꯛ ꯕꯣꯜ ꯐꯪꯉꯗꯤ
ꯑꯣ ꯑꯗꯨꯅꯤ ꯃꯥꯅ ꯕꯣꯜ ꯐꯪꯉꯗꯤ ꯏꯁꯄꯤꯠꯇ ꯆꯠꯂꯒ ꯃꯥꯅ ꯑꯦꯛꯇꯛ ꯇꯧꯕꯗꯣ
ꯍꯣꯏ ꯍꯣꯏ
ꯑꯗꯨ ꯇꯧꯕ ꯃꯇꯝꯗ ꯃꯥꯗꯤ ꯄꯥꯛꯅꯗꯤ ꯃꯤꯁ ꯇꯧꯗꯦ ꯑꯗꯨꯒꯤꯅꯤ ꯑꯗꯨ ꯐꯥꯏꯅꯦꯜꯗ ꯒꯨꯝꯕ ꯐ꯭ꯔꯥꯟꯁꯒ ꯃ ꯈꯣꯏꯑꯅꯤꯁꯦ ꯇꯧꯔꯗꯤ ꯈꯔꯗꯤ ꯈꯪꯗꯦ ꯑꯗꯨꯕꯨ
ꯁꯤꯅꯦ ꯍꯧꯖꯤꯛꯁꯦ ꯂꯩꯔꯤꯕꯁꯦ ꯑꯩ ꯋꯥꯈꯜꯗꯁꯨ ꯐ꯭ꯔꯥꯟꯁꯀ ꯑꯃꯨꯛ ꯁꯥꯟꯅꯒꯗꯕ ꯇ꯭ꯋꯦꯟꯇꯤ ꯇ꯭ꯋꯦꯟꯇꯤꯇꯨ ꯗꯁꯨ ꯐ꯭ꯔꯥꯟꯁꯀꯅꯤꯅ ꯁꯅꯥꯅꯕꯗꯣ ꯐꯥꯏꯅꯥꯜ
ꯑꯗꯨ ꯐ꯭ꯔꯥꯟꯁꯁꯨ ꯊꯥꯖꯕ ꯉꯝꯗꯦ ꯏꯁꯄꯦꯟ ꯂꯩꯕꯒꯤꯀꯣ
ꯎꯝ ꯁꯄꯦꯟ ꯁꯄꯦꯟ ꯀꯔꯥꯗꯤ ꯑꯁ ꯏꯁꯄꯦꯟꯁꯦ ꯀꯥꯔꯛꯀꯅꯤ ꯍꯥꯏꯕꯗꯤ ꯊꯥꯖꯤ ꯊꯥꯖꯗꯦ ꯏꯁꯄꯦꯟꯁꯨ ꯑꯇꯩ ꯀꯁꯨ ꯂꯩꯇꯦꯕꯄꯥꯛ ꯕꯣꯜ ꯄꯥꯏꯕꯕꯨꯗꯤ ꯄꯣꯖꯤꯁꯟꯗꯤ ꯐꯖꯅ ꯂꯩꯔꯦ ꯃꯣꯏꯁꯦ
ꯍꯣꯏ ꯑꯄꯤꯛꯄ ꯍꯧꯖꯤꯛ ꯀꯨꯝꯁꯤ ꯈꯛꯇ ꯂꯥꯛꯄ ꯋꯥꯔꯜ ꯀꯞ ꯂꯥꯛꯄ ꯑꯤꯛꯄꯒꯤ ꯀꯟꯇ꯭ꯔꯤ ꯑꯃꯗꯣ ꯃꯈꯣꯏꯁꯨ ꯖꯤꯔꯣ ꯖꯤꯔꯣ ꯑꯣꯏꯕꯕꯨ ꯃꯈꯣꯏ ꯁ꯭ꯄꯦꯟꯗꯣ ꯑꯗꯨ ꯏꯁꯄꯦꯟꯗꯤ ꯊꯗꯗꯦ ꯑꯗꯨꯕꯨ ꯐ꯭ꯔꯥꯟꯒ ꯑꯥꯔꯖꯦꯟꯇꯤꯅꯥ ꯃꯁꯤ ꯑꯅꯤꯁꯤ ꯃꯨꯛꯅꯥꯏꯉꯏꯗ ꯌꯦꯡꯉꯣꯏ ꯌꯥꯝ ꯅꯨꯡꯉꯥꯏꯒꯅꯤ
ꯁꯤꯃꯨꯛꯀ ꯇꯧꯕꯤꯔꯥ ꯍꯥꯏꯅ ꯍꯧꯖꯤꯛꯁꯦ ꯈꯜꯂꯒ ꯂꯩꯕꯅꯤ ꯍꯣꯏ
ꯍꯣꯏ ꯑꯗꯨ ꯑꯩꯈꯣꯏꯔꯣꯝꯗꯤ ꯃꯈꯣꯏ ꯃꯈꯣꯏꯒꯤ ꯁꯞꯄꯣꯔꯠ ꯇꯧꯕ ꯐ꯭ꯂꯦꯛꯁꯤꯡꯗꯨ ꯌꯥꯝ ꯊꯝꯃꯒ ꯂꯩꯕ
ꯑ ꯇꯔꯥ ꯇꯔꯨꯛ ꯑꯃꯅ ꯂꯩꯌꯦꯀꯣ ꯂꯥꯏꯅ ꯊꯝꯕꯅꯤ ꯃꯈꯣꯏꯁꯦ ꯒ꯭ꯔꯥꯎꯟꯗꯀꯣ
ꯎꯝ
ꯇ ꯑꯗꯣ ꯐꯥꯔꯁ ꯃꯈꯣꯏꯅ ꯁꯤꯕꯁꯦ ꯖꯔꯃꯅ ꯁꯤꯈ꯭ꯔꯦꯀꯣ
ꯎꯝ
ꯑꯗꯣ ꯐ꯭ꯂꯦꯛ ꯄꯣꯠꯁꯨ ꯃꯈꯣꯏꯅ ꯂꯧꯊꯣꯛꯈ꯭ꯔꯦ ꯊꯣꯛꯈ꯭ꯔꯦ
ꯎꯝ
ꯑꯗꯨꯒ ꯍꯧꯖꯤꯛꯁꯤ ꯂꯩꯔꯤꯕꯁꯤ ꯐ꯭ꯔꯦꯟꯁ ꯂꯥꯛꯏ ꯏꯪꯂꯦꯟ ꯂꯥꯛꯏ ꯏꯁꯄꯦꯟ ꯂꯥꯛꯏ ꯑꯥꯔꯖꯦꯟꯇꯤꯅꯥ ꯂꯩ ꯃꯁꯤ ꯕꯦꯜꯖꯤꯌꯝꯁꯤ ꯎꯗꯦ ꯑꯗꯨꯒ ꯁ꯭ꯋꯤꯖꯔꯂꯦꯟꯁꯨ ꯎꯗꯦ ꯌꯥꯝ ꯅꯨꯡꯉꯥꯏꯒꯅꯤ ꯏ ꯍꯧꯖꯤꯛ ꯋꯥꯔꯜ ꯀꯞꯁꯤꯡꯁꯦ
ꯕꯤꯜꯖꯤꯌꯝꯁꯨ ꯂꯩꯔꯤꯕꯅꯤꯍꯦ ꯕꯤꯜꯖꯤꯌꯝ ꯂꯨꯀꯥ ꯀꯨꯒ ꯗꯕꯜꯅꯤ ꯑꯩꯈꯣꯏꯗꯣ ꯍꯜꯂꯛꯏꯗꯤ ꯂꯩꯔꯤꯕꯅꯤ ꯕꯦꯜꯖꯤꯌꯝ
ꯍꯣꯏ ꯃꯈꯣꯏꯁꯨ ꯌꯥꯏ ꯑꯗꯨꯕꯨ ꯈꯪꯗꯦ ꯍꯧꯖꯤꯛꯀꯥꯟꯁꯦ ꯑꯥꯔꯖꯦꯟꯇꯤꯅꯥꯒꯤ ꯗꯥꯎꯁꯦ ꯌꯥꯝ ꯐꯥꯏꯌꯦꯕ
ꯍꯧꯖꯤꯟ ꯑꯩꯈꯣꯏꯗꯤ ꯀꯥꯕꯨꯗꯤ ꯀꯥꯒꯅꯤ ꯑꯩꯈꯣꯏ ꯑꯦ ꯊꯥꯖꯕꯁꯤ ꯀꯣ ꯑꯦꯠꯂꯤꯁ ꯁꯦꯃꯤ ꯐꯥꯏꯅꯜ ꯐꯥꯎꯗꯤ ꯀꯣ ꯐꯅꯜꯗꯤ ꯈꯔꯗꯤ ꯑꯗꯧ ꯃꯥꯂꯦ ꯑꯗꯨ ꯀꯥꯗꯤ ꯀꯥꯒꯅꯤ ꯎꯝ
ꯐ꯭ꯔꯥꯟꯁꯁꯨ ꯁꯤꯔꯗꯤ ꯆꯥꯟꯁ ꯂꯥꯛꯏ
ꯐ꯭ꯔꯥꯟꯁꯨ ꯁꯤꯔꯗꯤ ꯑꯦ ꯑꯗꯨꯗꯤ ꯗꯥꯏꯔꯦꯛ ꯑꯣꯏꯔꯦꯗ
ꯐ꯭ꯔꯥꯟꯁꯀꯤ ꯃꯤꯁꯤꯡꯁꯦ ꯆꯦꯃꯗꯤ ꯆꯦꯜꯂꯤ
ꯎꯝ ꯐ꯭ꯔꯥꯟꯁꯒꯤ ꯄꯣꯅꯦꯟ ꯍꯟꯗꯛ ꯀ꯭ꯋꯥꯇꯔ ꯐꯥꯏꯅꯥꯜꯅꯥꯒ ꯃꯣꯔꯣꯛꯀꯣꯅꯥꯒꯅꯤꯕ ꯑꯗꯨꯗ ꯃꯣꯔꯣꯛꯀꯣꯁꯨ ꯊꯤꯗꯕꯅꯤ ꯍꯟꯗꯛ ꯀꯥꯔꯛꯄꯁꯦ ꯃꯨꯔꯣꯛꯄꯣꯠꯁꯦ ꯐꯖꯕꯅꯤ
ꯑꯗꯨ ꯈꯪꯍꯥꯎꯗꯦ ꯑꯃꯨꯛꯀꯨꯝꯃꯔꯣꯀꯣ ꯉꯝꯃꯗꯤ
ꯃꯣꯔꯣꯛꯀꯣꯟꯅ ꯑꯃꯨꯛ ꯑꯗꯨꯗ ꯍꯣꯏ ꯍꯥꯠꯄꯤꯔꯗꯤ ꯑꯁ ꯅꯨꯡꯉꯥꯏꯔꯅꯤ ꯕ꯭ꯔꯣ ꯑꯦ ꯕ꯭ꯔꯣꯁꯦ ꯃꯄꯥꯟꯗ ꯂꯩꯕꯅꯦ ꯍꯥꯏꯕ ꯅꯠꯇ꯭ꯔꯣ
ꯍꯣꯏ ꯃꯄꯥꯟꯅ ꯂꯩꯌꯦ
ꯊꯕꯛ ꯇꯧꯕ ꯍꯣꯏ ꯊꯕꯛ ꯇꯧꯔ ꯂꯩꯕ ꯅꯠꯇ꯭ꯔꯣꯕ꯭ꯔꯣ
ꯅꯠꯇꯦ ꯅꯠꯇꯦ ꯑꯩꯗꯤ ꯖꯨꯟ ꯀꯨꯝꯁꯤ ꯖꯨꯟꯗ ꯑꯩꯒꯤ ꯌꯨꯅꯤꯚꯔꯁꯤꯇꯤ ꯀꯥꯕ ꯂꯣꯏꯈ꯭ꯔꯦꯕ ꯑꯗꯨ ꯊꯥ ꯑꯅꯤ ꯑꯍꯨꯝꯒꯨꯝꯕꯗꯤ ꯌꯨꯝꯗ ꯐꯖꯅ
ꯎꯝ
ꯄꯣꯊꯥꯔꯒ ꯂꯩꯥꯏꯅꯤꯡꯉꯤ ꯍꯥꯏꯕ ꯑꯩꯅ ꯂꯥꯏ
ꯑꯥ ꯑꯥ ꯑꯥ
ꯍꯧꯖꯤꯛꯇꯤ ꯊꯕꯛ ꯇꯧꯗ꯭ꯣꯏꯗ
ꯊꯕꯛ ꯇꯧꯗ꯭ꯔꯤꯀꯣ ꯑꯣ
ꯍꯣꯏ ꯅꯪꯗꯤ ꯇꯧꯕ ꯃꯥꯜꯂꯦ
ꯑꯩꯗꯤ ꯍꯣꯏ ꯊꯕꯛꯇꯗꯤ ꯇꯧꯗꯤ ꯇꯧꯋꯤꯀꯣ ꯊꯕꯛ ꯇꯧꯔꯁꯨ ꯑꯩꯒꯤ ꯊꯕꯛꯁꯨ ꯌꯥꯝꯅ ꯀꯩꯅꯣ ꯇꯧꯕ ꯊꯕꯛꯇꯗꯤ ꯅꯠꯇꯦ ꯑꯗꯨꯕꯨ ꯊꯕꯛꯄꯨꯗꯤ ꯇꯧꯔꯒ ꯂꯩ ꯍꯣꯏ ꯕꯤ ꯄꯤ ꯑꯣꯗ ꯍꯣꯏ ꯕꯤ ꯄꯤ ꯑꯣꯗ ꯑꯗꯨꯝ ꯇꯧꯔꯒꯗꯤ ꯂꯥꯛꯏꯕ
ꯕꯤ ꯄꯤ ꯑꯣꯅ ꯇꯧꯕꯁꯤꯡꯗꯤ ꯋꯥꯔꯦ ꯌꯥꯝ ꯉꯥꯡꯕ ꯍꯩꯔꯀꯣ ꯑꯋꯥꯡꯕ ꯃꯤꯁꯤꯡꯒꯤ ꯋꯥꯗꯤ
ꯑꯦ ꯑꯗꯨꯕꯨꯗꯣ ꯍꯥꯏꯕ ꯉꯥꯛꯇꯅꯤꯗ ꯋꯥ ꯑꯗꯨꯝ ꯅꯣꯔꯃꯦꯜ ꯄꯥꯔꯁꯟꯒ ꯆꯞ ꯃꯥꯟꯅꯩꯗ ꯍꯥꯏꯕꯗꯤ ꯕꯤ ꯄꯤꯌ ꯑꯣꯁꯨ ꯂꯩꯅ ꯚꯣꯏꯁꯀꯤ ꯆꯠꯄ ꯂꯩ ꯆꯥꯠ ꯄ꯭ꯔꯣꯁꯦꯁ ꯆꯠꯄ ꯂꯩ ꯑꯩꯈꯣꯏꯗꯤ ꯆꯥꯠ ꯄ꯭ꯔꯣꯁꯦꯁꯅꯦꯕ ꯍꯧꯖꯤꯛ ꯆꯠꯂꯤꯕꯁꯦ ꯑꯗꯨꯒꯤ ꯑꯩꯈꯣꯏꯗꯤ ꯋꯥꯏꯁꯨ ꯌꯥꯝ ꯉꯥꯡꯗꯦ
ꯑꯗꯨꯕꯨ ꯆꯥꯠ ꯄ꯭ꯔꯣꯁꯦꯁꯅꯤ ꯑꯗꯨꯕꯨ ꯃꯈꯣꯏꯅ ꯂꯩꯕꯁꯤꯡꯁꯤ ꯕꯤ ꯄꯤ ꯑꯣ ꯑꯁꯤ ꯃꯔꯛ ꯃꯔꯛꯇꯤ